ꯇꯥꯕ ꯇꯥꯔꯦ ꯇꯥꯔꯦ ꯕꯤꯖꯤ ꯑꯗꯣ ꯀꯃꯥꯏ ꯂꯩꯔꯤꯅꯣ ꯈꯪꯗꯦꯅꯦ ꯑꯩꯁꯤ ꯀꯩꯝ ꯂꯩꯇꯦ ꯔꯤꯡꯒꯤꯡ ꯔꯤꯡꯒꯤꯡ ꯊꯣꯛꯇꯕ
ꯋꯥꯔꯅꯤꯡ ꯋꯥꯔꯅꯤꯡ ꯊꯥꯔꯒ ꯊꯣꯛꯂꯛꯄ
ꯀꯔꯤ
ꯀꯤꯔꯣꯝꯂꯕ
ꯇꯥꯗꯦ ꯅꯪ ꯍꯥꯏꯗꯨ
ꯑꯣ ꯌꯥꯔꯦ ꯑꯩꯗꯤ ꯀꯩꯅꯣ ꯃꯥꯜꯂꯨꯔꯦ ꯑꯃꯗꯣ ꯃꯥꯜꯂꯨꯔꯦ
ꯎꯝ
ꯅꯣꯡ ꯑꯃꯨꯛ ꯍꯩꯗꯥꯔꯦ
ꯅꯣꯡ ꯍꯩꯗꯔꯦ
ꯄ꯭ꯂꯥꯟꯒ ꯂꯣꯏ ꯀꯥꯏ
ꯅꯣꯡ ꯍꯣꯔꯦꯟ ꯂꯥꯛꯄꯒꯤꯔꯣ ꯍꯥꯏꯖꯦ
ꯃꯥꯅꯦ ꯍꯛꯆꯥꯡ ꯁꯥꯖꯦꯟ ꯈꯔ ꯇꯧꯒꯦ ꯇꯧꯕꯖꯤ ꯌꯥꯔꯣꯏꯗꯧꯔꯤ ꯁꯣꯝꯗ ꯑꯩꯈꯣꯏꯅ ꯍꯛꯆꯥꯡ ꯐꯕꯅ ꯂꯟꯅꯤ ꯍꯥꯏꯕꯒꯤ ꯗ꯭ꯔꯥꯏꯚ ꯑꯃ ꯆꯠꯊꯔꯤꯕ ꯀꯟꯅ ꯑꯩꯈꯣꯏ
ꯃꯥꯅꯦ ꯆꯨꯝꯃꯦ ꯃꯣꯏꯅꯗꯤ ꯈꯪꯗ꯭ꯔꯤꯕꯀꯣ
ꯃꯤ ꯀꯩꯅꯣꯒꯤ ꯃꯤ ꯃꯉꯥꯒꯤ ꯈꯨꯠꯄꯨ ꯑꯃ ꯇꯧꯔꯀꯣ ꯌꯥꯗꯦ
ꯚꯤꯗꯤꯑꯣ ꯁꯤꯠ ꯚꯤꯗꯤꯑꯣꯒ ꯁꯤꯠ ꯅꯝꯗꯅꯀꯣ
ꯌꯥꯁ ꯑꯩꯈꯣꯏꯅ ꯍꯛꯆꯥꯡ ꯐꯕꯖꯦ ꯑꯩꯈꯣꯏꯗꯤ ꯀꯩ ꯍꯥꯏꯇꯥꯔꯦ ꯐꯤꯠꯅꯦꯁ ꯏꯁ ꯑꯋꯥꯔ ꯄꯦꯁꯟ ꯍꯥꯏꯇꯥꯔꯦꯀꯣ
ꯌꯥꯝ ꯁꯥꯒꯠꯂꯦꯅꯦ ꯅꯨꯡꯁꯥꯖꯦ ꯁꯤꯗꯗꯤ
ꯑꯗꯨꯗꯤ ꯍꯣꯔꯦꯟ ꯑꯗꯨꯝ ꯑꯩ ꯂꯥꯛꯄ ꯌꯥꯕ ꯌꯥꯏ ꯍꯣꯔꯦꯟ ꯉꯥꯏꯍꯥꯛꯇꯪ ꯊꯣꯛꯂꯛꯎ ꯀꯩꯅꯣ
ꯊꯣꯛꯂꯛꯀꯦ ꯊꯣꯛꯂꯛꯀꯦ
ꯑꯃꯗ ꯑꯃꯨꯛ ꯌꯥꯝ ꯇꯟꯕ ꯃꯤꯗꯣ ꯑꯃꯨꯛ ꯇꯜꯂꯦ ꯍꯥꯏꯔꯛꯇꯅ
ꯍꯥꯥ
ꯌꯥꯝ ꯇꯟꯕ ꯃꯤꯗꯣ ꯑꯃꯨꯛ ꯊꯣꯛꯅꯤꯡꯗꯦ ꯍꯥ ꯍꯥꯏꯔꯛꯀꯅꯤꯕ ꯑꯃꯨꯛ
ꯑꯣ ꯈꯪꯗꯦꯗ ꯃꯥꯗꯤ ꯇꯟꯈ꯭ꯔꯅꯤ
ꯍꯧꯖꯤꯛꯀꯥꯟ ꯁꯥꯟꯅꯕꯖꯦ ꯄꯨꯡ ꯐꯥꯏꯚꯇ ꯑꯣꯏꯅ ꯊꯣꯛꯅꯔꯦ
ꯑ ꯐꯥꯏꯚ ꯐꯥꯏꯚꯇ ꯑꯗꯨꯝ ꯊꯣꯛꯄꯅꯤꯗ ꯍꯟꯅꯥ ꯋꯤꯟꯇꯔꯗꯨꯅ ꯉꯟꯕꯅꯤꯅ ꯎꯝ ꯑꯗꯨꯏ ꯃꯥꯗꯤ ꯃꯝꯖꯟꯒꯤꯃꯤꯅ ꯐꯥꯏꯚꯇꯣ ꯊꯦꯡꯕ ꯃꯥꯟꯕ ꯑꯗꯨꯅ ꯉꯟꯅꯥ ꯀꯩ ꯍꯥꯏꯅꯤ ꯊꯦꯡꯅ ꯅꯨꯃꯤꯠ ꯇꯥꯕꯅꯤꯅꯀꯣ
ꯎꯝ
ꯃꯄꯥꯟ ꯂꯝꯒꯤ ꯑ ꯀꯩꯅꯣꯗꯗꯤ ꯄꯨꯡ ꯁꯕꯦꯟꯗ ꯅꯨꯃꯤꯠ ꯇꯥꯏꯗꯨꯗꯤ ꯗꯦꯜꯂꯤꯗꯗꯤ ꯍꯣꯏ ꯗꯦꯜꯂꯤꯗꯗꯤ ꯄꯨꯡ ꯁꯥꯚꯦꯟꯗ ꯇꯥꯕꯅꯤ
ꯑꯩ ꯑꯗꯨꯒꯗꯤ ꯌꯦꯡꯉꯛꯇ꯭ꯔꯦ ꯅꯕꯥ ꯑꯥ ꯂꯩꯀꯥꯟꯗ ꯄꯨꯡꯒ ꯌꯦꯡꯉꯛꯇ꯭ꯔꯦꯕ
ꯑꯩ ꯅꯍꯥꯋꯥꯏ ꯑꯩꯈꯣꯏꯅꯥ ꯍꯦꯛ ꯇꯥꯕ ꯅꯨꯃꯤꯠꯇꯣ ꯑꯗ ꯄꯨꯡ ꯁꯚꯦꯟ ꯑꯗꯨꯋꯥꯏꯗ ꯃꯥꯝꯒꯨꯝ ꯇꯧꯕꯅꯦꯕ
ꯑꯈꯣꯏ ꯑ ꯇꯥꯏꯗꯣ ꯗꯦꯜꯂꯤꯗꯔꯣ ꯒꯨꯍꯥꯇꯤꯗꯣꯔꯣ ꯒꯨꯍꯥꯇꯤ ꯅꯠꯇ꯭ꯔꯣ
ꯒꯨꯍꯥꯇꯤꯗ ꯀꯥꯏ ꯗꯦꯜꯂꯤꯅꯣ ꯅꯔꯥꯡ ꯅꯍꯥꯟ ꯑꯗꯨꯗꯤ ꯗꯦꯜꯂꯤꯗꯖꯨ ꯊꯦꯡꯅ ꯃꯥꯝꯃꯦ ꯍꯥꯏꯕ
ꯑꯣ ꯑꯗꯨꯅꯦꯕꯥ ꯑꯗꯨꯒꯤ ꯑꯁ ꯃꯣꯏꯒꯤ ꯏꯌꯥꯔꯄꯣꯔꯠꯇꯩ ꯊꯣꯛꯂꯛꯑꯒ ꯏꯁ ꯊꯣꯛꯂꯛꯄꯗꯣ ꯑꯁ ꯏꯌꯥꯔꯄꯣꯔꯠ ꯐꯥꯎꯕꯅꯦ ꯑꯩꯅ ꯏꯪꯉꯦꯅꯥ ꯑꯩꯅꯥ ꯏꯌꯥꯔꯄꯣꯔꯠꯇꯒꯤ ꯇ꯭ꯔꯣꯂꯤꯒ ꯄꯥꯏ ꯆꯤꯊꯣꯛꯄ ꯑꯁ ꯈꯨꯁꯥꯗꯣ ꯅꯕꯥ ꯂꯣꯏꯔꯦꯗꯅ ꯑꯣꯝ ꯆꯥꯛꯅꯔꯅ
ꯑꯗꯨꯅꯦ ꯑꯁ ꯋꯥꯒꯩ ꯇꯧꯕꯗꯣ ꯋꯥꯏ ꯑꯗꯨꯗꯣ
ꯑꯣ ꯀꯩꯅꯣꯅꯤꯀꯣ ꯃꯣꯏꯁꯦ ꯈꯪꯗꯦꯅꯦ ꯗꯥꯏꯠ ꯇꯝꯕ ꯂꯣꯏꯕꯁꯤ ꯌꯥꯝ ꯋꯥꯏꯌꯦ
ꯎꯝ ꯑꯩꯈꯣꯏꯗꯤ ꯂꯣꯏꯔꯦ ꯅꯪꯗꯤ ꯂꯣꯏꯗ꯭ꯔꯤꯌꯦ ꯁꯞꯖꯦꯛ ꯑꯝꯇꯪ ꯉꯥꯏꯔꯥꯃꯦ ꯅꯪ
ꯑꯁ ꯃꯗꯨ ꯍꯥꯏꯒꯅꯨꯅꯦ ꯃꯤ ꯇꯥꯔ ꯐꯠꯇꯦ ꯂꯣꯏꯈ꯭ꯔꯒꯨꯝꯕꯅꯤꯗ
ꯏꯁ ꯂꯣꯏꯔꯦ ꯂꯣꯏꯔꯦ ꯑꯥꯁꯦꯡꯕꯩꯖꯨ
ꯋꯥꯔꯤꯒꯨꯝꯕꯝ ꯄꯥꯔꯗꯤ
ꯅꯣꯚꯦꯜ ꯑꯝ ꯄꯥꯎ ꯀꯩꯅꯣ
ꯍꯧꯖꯤꯛꯀꯤ ꯍꯥꯏꯕꯅꯦ
ꯑꯗꯨꯅꯦ ꯅꯣꯚꯦꯜ ꯂꯥ ꯀꯩꯅꯣ ꯑꯣ ꯋꯔꯤꯔꯣ ꯑꯦ ꯉꯥ ꯉꯔꯡꯗꯩꯩ ꯗ꯭ꯔꯃ ꯑꯁ ꯁꯤꯃꯥ ꯑꯃ ꯌꯦꯡꯉꯦ ꯋꯥꯔꯤ ꯂꯤꯒꯦꯁꯦ ꯁꯤꯒꯤ ꯋꯥꯔꯤꯖꯦ ꯑꯩ ꯃꯤ ꯈꯨꯗꯤꯡꯒꯤ ꯂꯤꯗꯣꯏꯅꯦ
ꯀꯔꯤ ꯁꯤꯅꯦꯃꯥꯖꯦ ꯀꯔꯤ ꯃꯃꯤꯡ ꯀꯧꯒꯦ
ꯑꯥ ꯃꯦꯠ ꯏꯟ ꯀꯣꯔꯤꯌꯥꯅꯦꯕꯀꯣ
ꯑꯣ ꯐꯤꯂꯝ ꯃꯃꯤꯡꯖꯦ
ꯍꯣꯏ ꯅꯨꯄꯤꯖꯦ ꯑꯩꯈꯣꯏ ꯁꯥꯎꯠ ꯏꯟꯗꯤꯌꯥꯟꯒꯤ ꯅꯨꯄꯤꯅꯦ ꯃꯥꯖꯦ ꯄꯤꯛꯏ ꯀꯥꯟꯗꯩꯩ ꯀꯩ ꯍꯥꯏꯇꯥꯔꯦ ꯀꯣ ꯀꯣꯔꯤꯌꯥꯖꯦ ꯌꯥꯝ ꯄꯥꯝꯖꯕ ꯍꯥꯏꯇꯥꯔꯦꯀꯣ ꯀꯣꯔꯤꯌꯥꯒꯤ ꯏꯁꯩꯒꯨꯝꯕ ꯁꯤꯃꯥꯒꯨꯝꯕ ꯂꯣꯟꯒꯖꯦ ꯇꯝꯖꯟꯗꯅꯀꯣ ꯁꯨꯝ ꯇꯧꯕ ꯃꯥꯒꯤ ꯗ꯭ꯔꯤꯝꯁꯦ ꯃꯥ ꯆꯥꯎꯔꯀꯥꯟꯗ ꯀꯣꯔꯤꯌꯥꯗ ꯑꯃꯨꯛꯇꯪ ꯆꯠꯀꯅꯤ ꯁꯤꯅꯦꯕꯀꯣ ꯑꯗꯨꯒ ꯃꯥꯅ ꯄꯤ ꯃꯥꯒꯤ ꯗ꯭ꯔꯤꯝꯁꯦ ꯑꯗ ꯃꯥꯒꯤ ꯒꯣꯜ ꯍꯥꯏꯇꯥꯔꯒꯁꯨ ꯃꯥꯁꯦ ꯃꯥꯅ ꯄꯤꯛꯏ ꯀꯥꯟꯗ ꯄꯥꯝꯖꯔꯛꯄ ꯅꯨꯄꯥ ꯑꯃ ꯂꯩꯌꯦꯕ ꯑꯗꯨꯩ ꯃꯥꯗꯤ ꯂꯣꯏ ꯆꯥꯎꯈꯠꯅꯔꯦꯕꯣ ꯃꯣꯏꯁꯦ ꯆꯥꯎꯅꯔꯦ ꯆꯥꯎꯅꯔ ꯀꯥꯟꯗꯨꯗ ꯅꯨꯄꯤꯁꯤꯅ ꯅꯨꯄꯥꯁꯤ ꯍꯥꯏꯕꯣ ꯅꯪ ꯑꯩꯒꯣꯏꯕꯥꯛꯑꯒ ꯋꯥꯔꯤꯇꯪ ꯁꯥꯟꯅꯕ ꯂꯥꯎꯑꯣ ꯍꯥꯏꯕꯀꯣ ꯑꯗꯨꯒ ꯅꯨꯄꯥꯁꯤꯡꯅ ꯍꯥꯏꯖꯤꯅ ꯑꯩꯗꯤ ꯕꯥꯔ ꯑꯃꯗ ꯀꯩꯅꯣ ꯑꯣꯏꯅ ꯋꯦꯇꯔ ꯑꯣꯏꯅ ꯂꯩꯕꯅꯤ ꯍꯧꯖꯤꯛ ꯐꯦꯁꯇꯤꯕꯦꯜ ꯑꯣꯏꯗ꯭ꯔꯤꯗꯨꯅ ꯋꯥꯔꯤ ꯁꯥꯟꯅꯕꯗꯣ ꯉꯝ ꯉꯝ ꯍꯥꯏꯕ ꯃꯣꯏꯅꯤꯖꯦ ꯂꯩꯔꯤ ꯀꯥꯟꯗ ꯅꯨꯄꯤꯁꯤꯒꯤ ꯃꯥ ꯃꯄꯥꯁꯤ ꯂꯥꯛꯑꯦꯕꯀꯣ ꯑꯗꯣ ꯂꯥꯛꯑꯒ ꯄꯥꯁ ꯍꯥꯏꯔꯤꯁꯤ ꯅꯪ ꯅꯪꯅ ꯀꯔꯤ ꯑꯣꯏꯗꯅ ꯍꯣꯇꯦꯜꯗ ꯊꯕꯛ ꯇꯧꯕ ꯅꯪꯅ ꯏꯆꯥꯅꯨꯄꯤ ꯂꯧꯕ ꯌꯥꯕ꯭ꯔꯥ ꯈꯣꯠꯄ꯭ꯔꯥ ꯑꯗꯨꯃꯥꯏꯅ ꯍꯥꯏꯔꯒ ꯎ ꯅꯨꯄꯤꯁꯦ ꯆꯤꯡꯉꯒ ꯄꯨꯒꯦ ꯇꯧꯕ ꯑꯗꯥ ꯅꯨꯄꯤꯁꯤꯡꯦꯟ ꯅꯨꯄꯥꯗ ꯌꯥꯝ ꯄꯥꯝꯖꯕꯅꯤꯅ ꯌꯥꯗ꯭ꯔꯦꯕꯀꯣ ꯑꯗꯥ ꯃꯄꯥꯗꯨꯗꯤ ꯊꯃꯣꯏꯗ ꯀꯥꯏꯔꯦꯅ ꯍꯥꯏꯗꯤ ꯃꯥꯅ ꯑꯩꯈꯣꯏ ꯄꯤꯛ ꯀꯥꯟꯗ ꯁꯦꯟꯅꯖꯔ ꯑꯩꯏ ꯃꯆꯥꯅꯨꯄꯤꯗꯣ ꯅꯨꯄꯥ ꯑꯃꯗ ꯆꯤꯡꯒꯗꯧꯔꯦ ꯀꯥꯏꯅꯀꯣ ꯑꯗꯨꯗ ꯄꯥꯅ ꯃꯥꯁ ꯊꯅꯝꯃꯦ ꯎꯝ ꯅꯨꯄꯥꯁꯤꯁꯨ ꯑꯃꯨꯛ ꯁꯥꯎꯔꯦ ꯀꯣ ꯑꯩꯅ ꯍꯥꯏꯗ ꯑꯩ ꯊꯕꯛ ꯇꯧꯗ꯭ꯔꯤ ꯅꯣꯏꯕꯥꯅ ꯑꯩꯉꯣꯟꯗ ꯁꯨꯀꯥꯏꯕ ꯄꯤꯔꯛꯄ ꯈꯣꯠꯄ ꯀꯥꯏ ꯑꯗꯨꯃꯥꯏꯅ ꯇꯧꯔꯒ ꯑꯗꯨꯝ ꯁꯥꯎꯅꯔꯦ ꯍꯥꯏꯖꯤꯛꯁꯦ ꯀꯣ ꯑꯗꯨ ꯁꯥꯎꯅ ꯁꯥꯎꯅꯕꯖꯤꯗ ꯑꯃꯨꯛ ꯂꯁꯟ ꯅꯨꯄꯥꯖꯤꯅ ꯍꯥꯏꯔꯦ ꯍꯣꯏ ꯐꯔꯦ ꯅꯪ ꯑ ꯅꯪꯅ ꯆꯠꯇ ꯌꯥꯗꯦ ꯍꯥꯏꯕꯅ ꯑꯩ ꯅꯪ ꯄꯨꯔꯒꯦ ꯑꯗꯨꯒ ꯄꯨꯕ ꯀꯥꯟꯗ ꯅꯪ ꯑꯩ ꯑꯩꯉꯣꯟꯗ ꯋꯥꯍꯪ ꯄꯥꯍꯪ ꯀꯩꯝ ꯇꯧꯔꯛꯄ ꯌꯥꯔꯣꯏ ꯁꯤꯅꯦꯕꯀꯣ ꯑꯗꯥ ꯇꯨꯄꯤꯖꯤꯖꯨ ꯊꯥ ꯊꯥꯖꯕꯒꯤ ꯍꯣꯏ ꯍꯥꯏꯔꯦꯀꯣ ꯍꯣꯏ ꯍꯥꯏꯔꯒ ꯃꯣꯏꯅꯤꯖꯦ ꯃꯇꯝ ꯈꯔ ꯂꯩꯃꯤꯟꯅꯔꯦꯀꯣ ꯂꯩꯃꯤꯟꯅꯔꯒ ꯅꯨꯄꯤꯁꯤꯒꯤ ꯗ꯭ꯔꯤꯝꯖꯦ ꯍꯥꯏꯗꯤ ꯀꯣꯔꯤꯌꯥꯗ ꯆꯠꯄ꯭ꯂꯥꯟꯖꯦ ꯅꯨꯄꯥꯁꯤꯅ ꯁꯤꯜꯂꯦꯕꯀꯣ ꯑꯗꯨꯒ ꯃꯣꯏꯅ ꯀꯣꯔꯤꯌꯥ ꯆꯠꯇ꯭ꯔꯤꯀꯥꯟꯗ ꯅꯨꯄꯤꯖꯤꯅ ꯅꯨꯄꯤꯁꯤꯒꯤ ꯃꯄꯥꯁꯤ ꯂꯥꯑꯝꯃꯒ ꯅꯨꯄꯥꯁꯤꯗ ꯁꯦꯜ ꯈꯔ ꯄꯤꯌꯦꯕꯀꯣ ꯁꯦꯜꯖꯦ ꯀꯃꯥꯏ ꯁꯨꯝ ꯑꯩ ꯅꯪꯅꯄꯨꯗꯨꯏ ꯏꯆꯥꯅꯨꯄꯤꯅꯤ ꯏꯆꯥꯅꯨꯄꯤꯖꯦ ꯑꯩꯗꯤ ꯗꯨꯝ ꯁꯥꯎ ꯇꯥꯔꯖꯨ ꯑꯥ ꯍꯤꯟꯇꯣꯛꯄꯗꯤ ꯉꯝꯃꯣꯏ ꯑꯗꯣ ꯅꯪ ꯁꯦꯜ ꯈꯔꯖꯦ ꯄꯥꯏꯒꯣ ꯍꯥꯏꯅ ꯄꯤꯑꯕꯀꯣ ꯑꯗꯨꯒ ꯎꯝ ꯅꯨꯄꯥꯁꯤꯅꯗꯤ ꯍꯥꯏꯗꯣꯛꯇ꯭ꯔꯦꯕꯀꯣ ꯍꯥꯏ ꯃꯄꯥꯁꯤꯅ ꯁꯨꯃꯥꯏꯅ ꯁꯦꯜ ꯄꯤ ꯈꯣꯂꯦꯖꯦꯀꯣ ꯑꯗꯨꯒ ꯁꯨꯃꯥꯏꯅꯖꯨ ꯑꯗꯨꯒ ꯅꯨ ꯅꯨꯨꯄꯥ ꯁꯦꯟꯗꯤ ꯃꯥꯏꯅꯨꯄꯤꯖꯦ ꯀꯣꯔꯤꯌꯥꯗ ꯄꯨꯗ꯭ꯔꯣꯕꯅꯤꯅ ꯄ꯭ꯂꯦꯟ ꯑꯃꯗ ꯑꯌꯨꯛ ꯈꯣꯔꯤꯌꯥꯗ ꯄꯥꯏꯅꯕ ꯄ꯭ꯂꯦꯟꯗ ꯇꯣꯡꯒ꯭ꯔꯦꯕꯀꯣ ꯑꯗꯨꯒ ꯃꯥꯅ ꯍꯥꯏ ꯅꯪ ꯍꯥꯜꯂꯝꯃꯣ ꯑꯩ ꯁꯦꯜ ꯈꯔ ꯂꯧ ꯇꯧꯔꯛꯈꯤ ꯑꯗꯨꯒ ꯂꯥꯛ ꯀꯦ ꯍꯥꯏꯌꯦꯕꯀꯣ ꯗꯨ ꯃꯥ ꯁꯨ ꯁꯨꯃꯥꯏꯅ ꯍꯥꯏꯔꯝꯃꯒ ꯅꯨꯨꯄꯥꯖꯤ ꯍꯇꯣꯞꯄ ꯖꯒꯥꯒꯤ ꯄ꯭ꯂꯦꯟꯗ ꯇꯣꯡꯒ꯭ꯔꯕ ꯍꯥꯏꯗꯤ ꯃꯄꯥꯅ ꯄꯤꯔꯕ ꯄꯩꯁꯥꯗꯨ ꯃ ꯍꯨꯔꯥꯜꯂꯒ ꯅꯨ ꯄꯨꯒ꯭ꯔꯦꯕꯀꯣ ꯑꯗꯨꯗ ꯅꯨ ꯄꯤꯖꯦ ꯀꯣꯟꯅ ꯒ꯭ꯌꯥꯟ ꯂꯥꯛꯑꯥꯕ ꯑꯗꯣ ꯃꯥꯖꯦ ꯀꯞꯄꯦꯕꯀꯣ ꯀꯞꯄꯦ ꯀꯞꯄꯦ ꯑꯗꯨ ꯀꯞꯅ ꯀꯞ ꯑꯗꯨꯝ ꯀꯣꯔꯤꯌꯥꯗ ꯄꯥꯏꯔꯦꯀꯣ ꯑꯗꯣ ꯄꯥꯏꯔꯦ ꯑꯗꯨ ꯀꯣꯔꯤꯌꯥꯗ ꯌꯧꯔꯦꯀꯣ ꯑꯗꯨꯒ ꯌꯧꯔꯀꯥꯟꯗ ꯃꯃꯥ ꯃꯥ ‌ꯃꯁꯥꯅ ꯑꯗꯨꯝ ꯑꯩꯗꯤ ꯈꯟꯖꯩꯌꯦꯕ ꯑꯗꯨꯝ ꯑꯩꯒꯤ ꯗ꯭ꯔꯤꯝꯖꯦ ꯀꯣꯔꯤꯌꯥꯗ ꯂꯥꯛꯄꯅꯤ ꯑꯗꯨꯕꯨ ꯀꯣꯔꯤꯌꯥꯖꯦ ꯌꯧꯔꯀꯥꯟꯗꯅꯦ ꯍꯔꯥꯎꯕꯝ ꯈꯪꯗꯦꯕ ꯑꯗꯨꯒ ꯑꯗꯨꯃꯥꯏ ꯅꯥꯖꯦ ꯑꯗꯨꯝ ꯊꯥ ꯊꯥ ꯊꯕꯛꯀꯨꯝꯕꯗꯤ ꯇꯧꯗꯕꯗꯤ ꯌꯥꯗꯕꯅꯤꯅꯀꯣ ꯑꯗ ꯃꯥꯖꯨ ꯍꯣꯏ ꯃꯥꯒꯤ ꯁꯦꯜ ꯈꯔ ꯄꯥꯏꯔꯒ ꯂꯥꯛꯄꯗꯨꯗꯤ ꯀꯩꯁꯨ ꯌꯥꯝꯕ ꯅꯠꯇꯦꯅ ꯑꯗꯨꯃꯥꯏꯅ ꯁꯨꯝ ꯂꯩꯔꯛ ꯀꯥ ꯃꯥꯖꯦ ꯅꯣꯡꯃꯥꯖꯨ ꯍꯣꯇꯦꯜ ꯑꯃꯗ ꯃꯣꯏꯒꯤ ꯁꯨꯖꯨꯗꯣ ꯊꯛꯄꯀꯣ ꯑꯗꯨꯗ ꯁꯣꯖꯨꯗꯣ ꯈꯔ ꯊꯛꯑꯥꯒ ꯉꯥꯎꯔꯤ ꯉꯥꯎꯔꯤ ꯇꯧꯀꯥꯟꯗꯅꯦ ꯃꯣꯏꯒꯤ ꯑꯥ ꯈꯨ ꯈꯨ ꯈꯣ ꯈꯣ ꯈꯣꯔꯤꯌꯥꯒꯤ ꯁ꯭ꯆꯤꯠꯁꯤꯗ ꯀꯥꯄꯜ ꯑꯅꯤꯖꯦ ꯁꯥꯎꯅꯕꯀꯣ ꯑꯗ ꯁꯥꯎꯅꯕꯖꯤꯗ ꯁꯨꯝ ꯃꯥꯅ ꯆꯪꯖꯜꯂꯒ ꯅꯨꯄꯥꯁꯤꯗ ꯈꯨꯄꯥꯛꯅ ꯊꯥꯏꯌꯦꯕꯀꯣ ꯑꯗꯨꯨꯃꯥꯏꯅ ꯑꯁ ꯑꯩꯅ ꯄꯤꯛꯏꯀꯥꯟꯗꯒꯤ ꯁꯥꯏ ꯈꯨ ꯈꯨ‌ ꯀꯣꯔꯤꯌꯥ ꯂꯥꯛꯄꯖꯦ ꯗ꯭ꯔꯤꯝꯅꯤ ꯈꯟꯕ ꯀꯣꯔꯤꯌꯥꯒꯤ ꯅꯨꯄꯥꯁꯦ ꯒ꯭ꯌꯥꯟ ꯌꯥꯝ ꯇꯥꯕꯣꯏ ꯅꯤꯡꯕ ꯑꯗꯨꯒ ꯏꯁ ꯅꯪꯅꯗꯤ ꯅꯣꯏꯗꯤ ꯁꯣꯝꯗ ꯒ꯭ꯌꯥꯟ ꯇꯥꯔꯝꯗꯕ ꯈꯣꯠꯇꯕ ꯀꯥꯏꯅ ꯇꯧꯔꯒ ꯁꯥꯎꯔꯒꯀꯣ ꯑꯗꯨ ꯁꯥꯎꯔꯒ ꯃꯥꯅ ꯅꯨꯄꯥꯖꯤꯗ ꯐꯨꯔꯦ ꯐꯨ ꯂꯣꯏꯔꯒ ꯑꯃꯨꯛ ꯎ ꯅꯨꯄꯤꯁꯤꯒ ꯃꯥꯒ ꯁꯨꯝ ꯐꯝꯃꯤꯟꯅꯕꯀꯣ ꯑꯗꯨ ꯑꯗꯨꯃꯥꯏꯅ ꯐꯝꯃꯤꯟꯅꯔꯤ ꯀꯥꯟꯗ ꯃꯥꯖꯦ ꯉꯁꯥꯏ ꯃꯤ ꯑꯥ ꯃꯤ ꯂꯝꯗꯗꯤ ꯃꯤ ꯑꯇꯣꯞꯄꯗ ꯈꯨ ꯈꯨꯄꯥꯛꯅ ꯊꯥꯕꯖꯦ ꯀ꯭ꯔꯥꯏꯝꯅꯦꯕꯀꯣ ꯑꯗ ꯀ꯭ꯔꯥꯏꯝꯅꯤꯅ ꯐꯨꯂꯤꯁ ꯂꯥꯛꯑꯥꯒ ꯃꯥꯖꯦ ꯐꯥꯖꯟꯒ꯭ꯔꯦꯕꯀꯣ ꯑꯗꯣ ꯐꯥꯖꯟꯒ꯭ꯔꯦ ꯑꯗꯨ ꯃꯥꯖꯦ ꯑꯗꯨꯝ ꯃꯥꯗꯤ ꯉꯥꯎꯔꯤ ꯍꯥꯏꯕꯗꯤ ꯉꯁꯥꯏ ꯁꯣꯖꯨ ꯈꯔ ꯊꯛꯄꯩꯀꯣ ꯉꯥꯎꯔꯦ ꯑꯗꯣ ꯉꯥꯎꯔꯒ ꯃꯥꯖꯦ ꯖꯦꯜꯗ ꯊꯝꯃꯦꯀꯣ ꯖꯦꯜꯗ ꯊꯝꯃꯦ ꯑꯗꯨꯗꯩꯗꯤ ꯃꯥꯅ ꯃꯥꯅ ꯒ꯭ꯌꯥꯟ ꯇꯥ ꯖꯦꯜꯗ ꯂꯩ ꯂꯩꯔꯝꯃꯦꯅ ꯑꯗꯨ ꯃꯥꯖꯦ ꯃꯥꯅ ꯌꯥꯝ ꯍꯣꯏ ꯐꯣꯔꯦꯟꯗꯒꯤ ꯂꯥꯛꯄ ꯃꯤꯅꯤꯅ ꯃꯥꯒꯤ ꯈꯪꯅ ꯆꯥꯟꯅꯕꯖꯨ ꯀꯅꯥꯝ ꯂꯩꯇꯦ ꯑꯗꯨꯅ ꯃꯥꯖꯦ ꯂꯧꯊꯣꯛꯄꯤꯅꯕ ꯃꯤꯖꯦ ꯂꯩꯇ꯭ꯔꯦꯕꯀꯣ
ꯎꯝ
ꯑꯗꯨꯒ ꯑꯗꯨꯒ ꯃꯥꯅ ꯑꯗꯨꯃꯥꯏꯅ ꯇꯧꯔꯤꯀꯥꯟꯗ ꯑꯥ ꯀꯩꯩꯅꯤꯡꯋꯥꯅ ꯁꯨꯝ ꯀꯣꯔꯤꯌꯥꯒꯤ ꯌꯨꯇꯨꯨꯞ ꯇꯧꯕ ꯃꯤ ꯑꯃꯅ ꯉꯁꯥꯏꯒꯤ ꯐꯨꯕꯗꯣ ꯎꯍꯧꯔꯕꯀꯣ ꯑꯗꯨꯒ ꯃꯥꯅ ꯃꯥꯅ ꯍꯥꯏ ꯗꯨ ꯃꯗꯨ ꯈꯨ ꯈꯨ ꯈꯣꯏꯔꯤꯌꯥꯒꯤ ꯃꯤ ꯑꯇꯣꯞꯄꯗ ꯂꯥꯛꯑꯥꯒ ꯃꯥꯅ ꯍꯥꯏ ꯑꯣ ꯑꯥ ꯁꯤꯗ ꯉꯔꯥꯡ ꯐꯣꯔꯦꯟꯅꯔ ꯅꯨꯄꯤ ꯑꯃ ꯐꯥꯖꯤꯟꯈꯤꯕꯗꯣ ꯑꯗꯨꯒꯤ ꯈꯪ ꯈꯪ ꯈꯪꯅ ꯆꯥꯟꯅꯕꯅꯦ ꯍꯥꯏꯖꯜꯂꯦꯕꯀꯣ ꯑꯗꯣ ꯍꯥꯏꯖꯜꯂꯒ ꯃꯥꯅ ꯑꯦ ꯍꯩ ꯃꯥꯅꯗꯤ ꯁꯣꯝꯗ ꯃꯤꯒꯤ ꯈꯨꯠ ꯊꯥꯕꯅꯦ ꯑꯗꯨꯅ ꯀꯃꯥꯏꯅ ꯊꯥꯗꯣꯛ ꯀꯠ ꯀꯠꯇꯣꯏꯅꯣ ꯍꯥꯏꯔꯁꯨ ꯑꯗꯨ ꯉꯁꯥꯏꯒꯤ ꯌꯨꯇ꯭ꯌꯨꯕ ꯇꯧꯕ ꯅꯨ ꯅꯨꯄꯥꯗꯨꯅ ꯍꯥꯏꯌꯦꯕꯀꯣ ꯌꯦꯡꯉꯨ ꯇꯨ ꯑꯩꯗꯤ ꯅꯨꯄꯤꯁꯤꯅ ꯃꯔꯝ ꯂꯩꯇꯕꯒꯤ ꯐꯨꯕ ꯅꯠꯇꯦ ꯉꯁꯥꯏꯒꯤ ꯅꯨꯄꯥꯗꯨꯅ ꯅꯨꯄꯤ ꯑꯃꯗꯨꯗ ꯍꯥꯟꯅ ꯐꯨꯕꯒꯤꯅꯤ ꯃꯥꯅ ꯚꯤꯗꯤꯑꯣ ꯄ꯭ꯔꯨꯨꯞꯇꯣ ꯎꯁꯜꯂꯦꯕꯀꯣ ꯍꯥꯏꯗꯤ ꯃꯥꯗꯤ ꯌꯨ ꯌꯨꯇꯨꯕ ꯇꯧꯕ ꯃꯤꯅꯤꯅ ꯀꯦꯃꯦꯔꯥ ꯑꯗꯨꯝ ꯄꯥꯏꯔꯒ ꯆꯠꯄ ꯃꯤꯅꯦꯕꯀꯣ ꯑꯥꯖꯤ ꯃꯣꯏꯒ ꯄꯣꯂꯤꯁꯅꯁꯨ ꯑꯗꯨꯝ ꯌꯦꯡꯉꯦꯀꯣ ꯁꯤꯗꯤ ꯃꯥꯅ ꯂꯥꯟꯕ ꯅꯠꯇꯦ ꯈꯣꯠꯇꯦ ꯀꯩꯝ ꯀꯥꯏꯗꯦꯅ ꯊꯥꯗꯣꯔꯛꯑꯦ ꯊꯥꯗꯣꯔꯛꯑꯥꯒ ꯃꯥꯖꯦ ꯍꯥꯏ ꯃꯥꯅ ꯅꯨꯞ ꯅꯨꯄꯥꯁꯤꯗ ꯍꯥꯏꯌꯦꯀꯣ ꯅꯪ ꯀꯩꯅꯣ ꯑꯩꯒ ꯁꯛꯁꯨ ꯈꯪꯁꯨ ꯈꯪꯗꯅ ꯀꯩꯗꯧꯕꯩ ꯑꯩꯒꯤ ꯃꯇꯦꯡ ꯄꯥꯡꯉꯤꯅꯣꯅ ꯗꯨꯄꯥꯁꯤꯅ ꯍꯥꯏꯕꯀꯣ ꯑꯦ ꯅꯪꯗꯤ ꯁꯨꯝ ꯑꯩ ꯅꯪꯅ ꯇꯧꯋꯤꯗꯣ ꯑꯥ ꯐꯕ ꯅꯠꯇꯦ ꯑꯗꯨꯅ ꯅꯨꯡꯉꯥꯏꯇꯕꯒꯤ ꯂꯥꯛꯄꯅꯦ ꯈꯣꯠꯄꯅꯦ ꯍꯥꯏꯔꯦꯀꯣ ꯑꯗꯨꯃꯥꯏꯅ ꯍꯥꯏꯔꯦ ꯑꯗꯨꯒ ꯑꯃꯨꯛ ꯅꯨꯄꯥꯖꯤꯅ ꯉꯔꯥꯡ ꯅꯨ ꯅꯨꯄꯤꯗꯨꯅ ꯁꯣꯖꯨ ꯊꯛꯄꯗꯣ ꯃꯥꯅ ꯊꯛꯏꯖꯦ ꯍꯣꯇꯦꯜ ꯑꯃꯗꯥ ꯊꯛꯄꯅꯦ ꯑꯗꯣ ꯃꯥꯗꯤ ꯉꯥꯎꯔꯝꯅꯤꯅ ꯑꯗꯨꯝ ꯉꯥꯍꯛꯇꯪꯒꯤ ꯁꯦꯜ ꯄꯤꯕꯗꯣ ꯀꯥꯎꯔꯝꯃꯦꯕꯀꯣ
ꯎꯝ
ꯑꯗ ꯁꯦꯜ ꯄꯤꯕꯗꯣ ꯀꯥꯎꯔꯝꯅꯤꯅ ꯑꯃꯨꯛ ꯉꯔꯥꯡ ꯅꯪ ꯁꯣꯖꯨ ꯇꯛꯄꯒꯤ ꯕꯤꯜꯗꯣ ꯑꯩꯅ ꯄꯤꯔꯝꯃꯕꯅꯦ ꯍꯥꯏꯔꯦꯀꯣ ꯑꯗꯨꯃꯥꯏꯅ ꯍꯥꯏꯔꯦ ꯑꯗꯒꯤ ꯅꯦꯁꯤꯗ ꯑꯃꯨꯛ ꯀꯃꯥꯏꯟ ꯇꯧꯒꯦ ꯍꯥꯏꯗ ꯃꯥꯁꯦ ꯑꯗꯨꯝ ꯃꯣꯏꯅꯤꯖꯦ ꯑꯃꯨꯛ ꯍꯥꯏꯗꯤ ꯅꯣꯡꯃꯗꯨꯒꯤ ꯀꯥꯏꯅꯔꯦꯀꯣ ꯑꯗ ꯃꯥꯅ ꯀꯣꯔꯤꯌꯥꯗ ꯂꯥꯛꯇ꯭ꯔꯤꯀꯥꯟꯗ ꯃꯣꯏꯒꯤ ꯀꯝꯄꯅꯤ ꯑꯃꯗ ꯊꯕꯛ ꯖꯣꯏꯟ ꯇꯧꯅꯕꯅꯦꯅ ꯆꯦ ꯑꯃ ꯊꯥꯔꯛꯄꯀꯣ ꯑꯗ ꯃꯥꯅ ꯑꯗꯨꯒꯤ ꯆꯦꯗꯣ ꯄꯥꯏꯔꯒ ꯉꯁꯥꯏꯒꯤ ꯀꯝꯄꯅꯤꯗꯨꯒꯤ ꯂꯩꯕꯝ ꯁꯨꯝ ꯊꯤꯔꯒ ꯂꯥꯛꯄꯀꯣ ꯑꯗꯨꯒ ꯊꯤꯔꯒ ꯂꯥꯛꯄꯖꯤꯗ ꯉꯁꯥꯏꯒꯤ ꯅꯨꯄꯥꯁꯦ ꯑꯃꯨꯛꯀ ꯊꯦꯡꯅꯔꯦꯅꯦ ꯑꯗꯨ ꯊꯦꯡꯅꯔꯀꯥꯟꯗ ꯅꯨꯨꯄꯥꯖꯤꯅ ꯅꯣꯛꯁꯜꯂꯛꯑꯦꯕꯀꯣ ꯑꯩ ꯅꯪꯅ ꯄꯥꯏꯔꯤꯕ ꯆꯦꯗꯣ ꯑꯗꯨ ꯏꯁꯀꯦꯝꯅꯤ ꯁꯤꯗꯤ ꯑꯁꯦꯡꯕ ꯅꯠꯇꯦ ꯃꯤ ꯁꯀꯦꯝ ꯇꯧꯅꯕ ꯈꯣꯠꯅꯕꯅꯦ ꯅꯪ ꯁꯤꯗ ꯂꯥꯛꯖꯦ ꯀꯦꯝ ꯀꯥꯟꯗꯦ ꯈꯣꯠꯇꯦꯅ ꯍꯥꯏꯕꯤꯔꯦ
ꯑꯗꯨ ꯑꯗꯨ ꯍꯥꯏꯔꯄꯗꯩ ꯅꯨꯄꯤꯗꯣ ꯑꯃꯨꯛ ꯊꯝꯃꯣꯏ ꯑꯃꯨꯛ ꯀꯥꯏꯌꯦꯕꯀꯣ ꯊꯝꯃꯣꯏꯗꯣ ꯀꯥꯏꯔꯦ ꯑꯗꯒꯤ ꯑꯃꯨꯛ ꯋꯥꯔꯤꯖꯦ ꯑꯩ ꯍꯧꯖꯤꯛꯀꯤꯗꯤ ꯁꯪꯗ꯭ꯔꯦ ꯑꯃꯨꯛ ꯊꯝꯃꯒꯦꯀꯣ
ꯎꯝ
ꯑꯣꯀꯦ ꯊꯝꯃꯒꯦ ꯍꯣꯏ